ꯍꯜꯂꯣ
ꯑ ꯀꯩꯗꯧꯔꯤꯒꯦ
ꯍꯜꯂꯣ
ꯇꯥꯏꯌꯦ ꯇꯥꯏꯌꯦ
ꯑꯣ꯫ ꯀꯔꯤ ꯇꯧꯋꯤꯅꯣ꯫
ꯍꯥ꯫
ꯀꯔꯤ ꯇꯧꯔꯤꯅꯣ꯫
ꯀꯩꯁꯨ ꯇꯧꯗꯦ ꯁꯨꯝ ꯐꯝꯃꯒ ꯂꯩꯌꯦ ꯅꯪꯗꯤ꯫
ꯑꯣ ꯑꯉꯥꯡ ꯂꯧꯔꯤꯌꯦ
ꯑꯣ ꯑꯣ ꯐꯩꯅꯦ ꯅꯣꯏ ꯅꯆꯥꯔꯣ
ꯏꯅꯥꯎꯅꯨꯄꯤꯒꯤ
ꯑꯣ ꯑꯦ ꯅꯪꯒꯤꯗꯤ ꯌꯥꯎꯗ꯭ꯔꯣ
ꯍꯥ
ꯅꯪꯒꯤꯗꯤ ꯌꯥꯎꯗ꯭ꯔꯣ
ꯑ ꯌꯥꯎꯒꯦ ꯇꯧꯔꯦ ꯌꯥꯎꯗ꯭ꯔꯤꯌꯦ
ꯐꯩꯅꯦ ꯑꯗꯨꯗꯤ ꯑꯗꯨꯝ ꯇ꯭ꯔꯦꯅꯤꯡ ꯇꯧꯕ ꯇꯥꯔꯦ ꯑꯗꯨꯗꯤ
ꯇ꯭ꯔꯦꯅꯤꯡ ꯇꯧꯔꯤꯅꯤ ꯍꯣꯏ
ꯐꯩ ꯐꯩ ꯐꯖꯅ ꯂꯧꯑꯣ ꯑꯗꯨꯗꯤ꯫
ꯑꯥ
ꯃꯃꯥꯗꯤ ꯀꯗꯥꯏ ꯆꯠꯈꯤꯕꯣꯏꯔꯣ
ꯈꯪꯗꯦ ꯑ ꯃ ꯄꯨꯔꯛꯑꯦ ꯃꯤꯅ ꯄꯨꯔꯛꯄꯅꯦ
ꯑꯣ ꯑꯣ ꯆꯍꯤ ꯀꯌꯥ ꯁꯨꯔꯒꯦ ꯆꯍꯤ ꯀꯌꯥ ꯁꯨꯕ ꯑꯉꯥꯡꯅꯣ
ꯊꯥ ꯇꯔꯨꯛ ꯐꯥꯗ꯭ꯔꯤꯕ ꯑꯉꯥꯡꯅꯤ
ꯑꯣ ꯑꯗꯨꯗꯤ ꯌꯥꯝ ꯄꯦꯛꯂꯤꯌꯦꯅꯦꯀꯣ
ꯍꯣꯏ ꯎꯝ
ꯀꯩ ꯏꯟꯁꯥꯡ ꯆꯥꯒꯦ
ꯑ ꯁꯤ ꯆꯥꯛ ꯆꯥꯗ꯭ꯔꯦ
ꯑꯁ ꯀꯩꯗꯧꯕꯒꯤ
ꯎ ꯃꯃꯒ ꯕꯣ ꯌꯦꯅꯒ ꯀꯣ
ꯍꯣꯏ
ꯆꯥꯛ ꯆꯥꯅꯤꯡꯗ꯭ꯔꯕ ꯑꯗꯨꯒ ꯑꯃꯨꯛ ꯇꯨꯝꯕ ꯍꯧꯒꯠꯇ ꯉꯥꯏꯔꯦ ꯍꯧꯖꯤꯛꯇꯤ
ꯑꯁ ꯇꯧꯔꯝꯑꯃꯅꯤ ꯇꯧꯔꯝꯃꯅꯤ
ꯎꯝ
ꯕꯣꯜꯗ ꯕꯣꯜꯗ ꯏꯗꯤꯠ ꯇꯥꯎꯕꯁꯤꯡꯁꯦ
ꯑꯍꯣꯏ ꯉꯁꯤ ꯑꯃꯨꯛ ꯉꯁꯤ ꯑꯃꯨꯛ ꯌꯦꯡꯈꯤꯗꯣꯏꯅꯦ
ꯑꯣ ꯅꯪꯗꯤ ꯀꯅꯥꯗ ꯁꯞꯄꯣꯔꯠ ꯇꯧꯕ
ꯑꯔꯖꯦꯟꯇꯤꯅꯥ
ꯑꯁ ꯑꯗꯨꯗꯤ ꯇꯧꯈꯥꯏꯕ ꯇꯥꯔꯦꯅꯦ ꯉ ꯁꯤꯗꯤꯀꯣ
ꯑꯗꯨꯗꯤ ꯃꯥꯟꯅꯕ꯭ꯔꯣ
ꯍꯣꯏ ꯑꯩꯁꯨ ꯉꯁꯤ ꯁꯞꯄꯣꯔꯠ ꯇꯧꯔꯗꯤ ꯑꯥꯔꯖꯦꯟꯇꯤꯅꯥ ꯇꯧꯒꯦꯅ ꯈꯜꯂꯤꯅꯦ ꯑꯩ ꯑꯩ ꯑꯩꯗꯤ ꯉꯔꯥꯡ ꯁꯤꯈ꯭ꯔꯦꯅ
ꯍꯥ
ꯑꯩꯅ ꯁꯞꯄꯣꯔꯠ ꯇꯧꯕꯗꯤ ꯉꯔꯥꯡ ꯁꯤꯈ꯭ꯔꯦꯕ
ꯑꯣ ꯎꯝ ꯏꯁꯄꯦꯟꯗ ꯀꯥꯈ꯭ꯔꯦꯅꯦ ꯒꯣꯜ ꯑꯃꯗ
ꯍꯥ
ꯁꯄꯦꯟꯅ ꯒꯣꯜ ꯑꯃ ꯆꯠꯂꯒ ꯀꯥꯈꯤꯗꯥꯏꯔꯥ
ꯍꯣꯏ ꯉꯔꯥꯡꯗꯤ ꯑꯁ ꯌꯥꯝ ꯅꯨꯡꯉꯥꯏꯇꯦꯗ ꯂꯣꯏꯔꯝꯗꯥꯏꯗ ꯈꯛ ꯍ ꯑꯗꯨꯃꯥꯏꯅ ꯉꯝꯈꯤꯕꯗꯣ ꯀꯣ
ꯑꯥꯎ ꯌꯦꯡꯉꯤꯅꯦ ꯑꯩꯈꯣꯏ ꯄꯨꯂꯞ ꯌꯦꯡꯉꯤꯅꯦ ꯐꯝꯃꯒ
ꯑꯣ ꯑꯣ ꯅꯨꯡꯉꯥꯏꯕꯅꯦꯗ ꯑꯗꯨꯃꯥꯏꯅ ꯇꯧꯔꯁꯨ ꯑꯩꯈꯣꯏꯗꯤ ꯄꯥꯛ ꯌꯦꯡꯗꯦ ꯑꯗꯨꯝ ꯅꯣꯡ ꯐꯥꯗꯣꯛ ꯈꯛꯇ
ꯑꯣ
ꯑꯩꯈꯣꯏꯅ ꯌꯦꯡꯅꯤꯡꯃꯟꯕ ꯀꯥꯟꯗ ꯈꯛꯇ ꯌꯦꯡꯉꯦ
ꯍꯜꯂꯣ
ꯀꯅ ꯀꯅ ꯌꯥꯝ
ꯑꯉꯥꯡꯁꯤꯡ ꯁ꯭ꯀꯨꯜ ꯀꯥꯔꯛꯑ ꯀꯨꯝꯊꯔꯛꯄꯒꯤꯅꯤ
ꯀ ꯁ꯭ꯀꯨꯜ ꯑꯁ ꯀ꯭ꯂꯥꯁ ꯀꯌꯥ ꯀꯌꯥ ꯇꯝꯕꯅꯣ
ꯃ꯭ꯂꯁ ꯇꯨ ꯍꯧꯖꯤꯛ ꯍꯜꯂꯛꯄ ꯁꯨꯇꯤ ꯑꯣꯏꯕꯒꯤ ꯁꯀꯨ ꯁꯨꯇꯤ ꯊꯥꯔꯦꯅ ꯂꯥꯛꯄꯣ ꯑꯉꯥꯡ ꯑꯍꯨꯝꯁꯨꯨꯒꯦ ꯇꯧꯔꯦ ꯍ ꯐꯒ ꯇꯕꯅꯤ ꯐꯒꯤ ꯇꯕꯕꯅꯤ ꯇ ꯐꯥꯗ꯭ꯔꯤꯌꯦ ꯍꯧꯖꯤꯛ ꯁꯨꯇꯤ ꯂꯥꯛꯄꯏꯀꯣ ꯑꯉꯥꯡꯁꯦ ꯌꯥꯝ ꯂꯥꯛꯥꯟꯗ꯭ꯔꯥ
ꯂꯥꯡꯉꯦ ꯂꯥꯡꯉꯦ
ꯑꯩ ꯃ ꯊꯀꯥꯁꯗꯅꯤ
ꯌꯥꯒꯗ꯭ꯔꯣ ꯅꯪ ꯃꯣꯏꯗ ꯉꯥꯡꯉꯤꯗꯣ
ꯑ ꯖꯤꯉꯥꯗ꯭ꯔꯦ
ꯑꯗꯣ ꯑꯁ ꯍꯥꯏꯅꯦ ꯑꯉꯥꯡ ꯑꯍꯨꯝ ꯁꯨꯒꯗꯧꯔꯦ ꯍꯥꯏꯕ
ꯎꯝ ꯐꯥꯒꯤ ꯇꯕꯅꯦꯗ ꯅꯪ ꯑꯅꯤ ꯁꯨꯔꯕꯣ ꯅꯪꯗꯤ ꯅꯪꯗꯤ ꯑꯅꯤ ꯁꯨꯔꯕꯣ ꯑꯣ ꯑꯣ ꯑꯣ ꯑꯣ ꯃꯃꯥꯗꯒꯤ ꯍꯦꯟꯅ ꯍꯟꯕ꯭ꯔꯣ ꯍꯧꯁꯦꯕꯣ
ꯎ ꯑꯩꯉꯣꯟꯗꯒꯤ ꯍꯦꯟꯅ ꯍꯟꯈ꯭ꯔꯦ ꯏ
ꯃꯃꯥ ꯆꯦꯟꯕꯗ ꯃꯆꯥ ꯌꯥꯎꯕ ꯌꯥꯗꯦꯀꯣ ꯍꯥꯏꯕꯗꯣ
ꯃꯃꯥ ꯆꯦꯗ ꯑꯉꯥꯡ ꯑꯃ ꯌꯥꯎꯔꯛꯄꯒꯤ ꯑꯩꯈꯣꯏꯒꯤꯗꯤ ꯑꯩ ꯑꯩꯉꯣꯟꯒꯤ ꯈꯔ ꯆꯍꯤ ꯑꯅꯤꯒꯨꯝꯕ ꯑꯉꯥꯡ ꯑꯣꯏ ꯍꯟꯗꯦꯕ ꯕꯥꯕꯥꯥꯏ ꯕꯥꯕꯥꯏ ꯆꯥꯎ ꯊꯣ ꯑꯕꯣ
ꯑꯩꯈꯣꯏꯗꯤ ꯊꯣꯡꯗ꯭ꯔꯤꯗ ꯋꯥꯠꯂꯤꯗ ꯍꯧꯖꯤꯛꯇꯤ
ꯑꯣ ꯅꯣꯡ ꯇꯥꯂꯤ ꯇꯥꯂꯤ ꯑꯃꯨꯛ ꯇꯧꯔꯛꯑꯦꯅꯦ ꯃꯩꯨꯛ
ꯑꯣ ꯑꯩꯈꯣꯏꯗꯗꯤ ꯅꯣꯡ ꯃꯥꯡꯉꯦ ꯅꯨꯃꯤꯠꯁꯨ ꯊꯣꯛꯇꯕ ꯑꯗꯨꯒ ꯅꯣꯡꯁꯨ ꯆꯨꯗꯕ ꯌꯥꯝ ꯐꯪꯉꯦ
ꯑꯩꯈꯣꯏꯗꯁꯨ ꯁꯤ ꯑꯃꯨꯛ ꯉꯁꯤ ꯈꯤꯇꯪ ꯃꯩ ꯂꯥꯛꯑꯒ ꯑꯃꯨꯛ ꯃꯨꯠꯈ꯭ꯔꯗꯤ ꯎꯝ ꯐꯔꯛ ꯇꯥꯔꯅꯤ
ꯑꯣ ꯅꯣꯏꯗ ꯃꯥꯏ ꯇꯣꯏꯅ ꯂꯥꯛꯇ꯭ꯔꯣ
ꯇꯣꯏꯅ ꯂꯥꯛꯇꯦ ꯉꯁꯤ ꯑꯌꯨꯛ ꯉꯟꯇꯥ ꯂꯥꯛꯏꯅꯦ ꯉꯔꯥꯡꯁꯨ ꯂꯥꯛꯇꯦ ꯅꯍꯥꯟꯁꯨ ꯂꯥꯛꯇꯦ
ꯑꯣ
ꯍꯧꯖꯤꯛꯃꯨꯛ ꯃꯨꯠꯈ꯭ꯔꯗꯤ ꯐꯔꯛ ꯇꯥꯔꯅꯤ
ꯑꯗꯨꯅꯦ ꯑꯗꯨ
ꯎꯝ ꯕꯣꯁꯁꯨ ꯌꯦꯡꯗ ꯑꯗꯨꯝ ꯂꯩꯗꯣꯏꯅꯦ
ꯑꯣ ꯐꯣꯟ ꯐꯣꯟꯗ ꯌꯦꯡꯕ꯭ꯔꯥ ꯇꯤꯚꯤꯗ ꯌꯦꯡꯕ꯭ꯔꯣ
ꯇꯤꯚꯤꯗ ꯌꯦꯡꯉꯦ ꯑꯗꯨ ꯂꯥꯕꯀꯣ ꯌꯦꯡꯐꯝ ꯌꯦꯡꯐꯝꯗꯣ
ꯑꯣ ꯑꯣ
ꯐꯣꯟꯗꯁꯨ ꯃꯔꯛ ꯃꯔꯛꯇ ꯌꯦꯡꯉꯦ
ꯎꯝ ꯇꯤꯚꯤꯗꯤ ꯌꯦꯡꯕꯅꯗꯤ ꯅꯨꯡꯉꯥꯏꯔꯝꯃꯅꯤꯀꯣ
ꯎꯝ ꯇꯤꯚꯤ ꯌꯦꯡꯕꯅꯗꯤ ꯅꯨꯡꯉꯥꯏꯗ ꯆꯥꯎꯕꯒꯤꯀꯣ ꯅꯪꯗꯤ ꯌꯦꯡꯗꯦ
ꯀꯣꯏꯗꯤ ꯐꯣꯟꯗ ꯃꯔꯛ ꯃꯔꯅꯥꯛꯇ ꯌꯦꯡꯉꯦ ꯇꯣꯏꯅ ꯌꯦꯡꯗꯦꯗ ꯑꯩꯈꯣꯏꯗꯤ ꯌꯦꯡꯕ ꯉꯝꯗꯦ ꯊꯦꯡ ꯊꯦꯡꯅ ꯁꯥꯟꯅꯕꯒꯤꯀꯣ
ꯑꯣ ꯑꯗꯨ ꯑꯩꯈꯣꯏꯁꯨ ꯇꯨꯝ ꯉꯟꯇꯥ ꯇꯨꯝꯊꯣꯛꯑꯒ ꯑꯃꯨꯛ ꯌꯦꯡꯉꯤꯅꯦ
ꯑꯣ ꯉꯟꯅ ꯇꯨꯝꯒꯦ ꯍꯥꯏꯔꯁꯨ ꯑꯃꯨꯛ ꯇꯨꯝ ꯊꯥꯕ ꯉꯝꯗꯕ
ꯎꯝ ꯎꯝ ꯀꯅꯥ ꯀꯅꯥ ꯂꯩꯒꯦ ꯍꯧꯖꯤꯛꯇꯤ
ꯍꯧꯖꯤꯛꯇꯤ ꯏꯆꯥ ꯅꯨꯨꯄꯤ ꯑꯅꯤꯁꯨ ꯁ꯭ꯀꯨꯜ ꯍꯜꯂꯛꯑꯦ ꯃꯄꯥꯒ ꯑꯩꯈꯣꯏ ꯑꯉꯥꯡ
ꯑꯣ ꯃꯄꯥꯗꯤ
ꯃꯄꯥꯗꯤ ꯊꯕꯛ ꯑꯗꯨꯝ ꯆꯠꯂꯦ ꯁꯤꯗꯤ ꯂꯩꯌꯦ ꯅꯣꯡ ꯆꯨꯨꯔꯦ ꯅ ꯊꯕꯛ ꯆꯠꯇꯕꯀꯣ
ꯑꯣ ꯌꯥꯝ ꯐꯩꯅꯦ ꯀꯩꯗꯕ ꯇꯧꯔ ꯂꯩꯕ꯭ꯔꯣ
ꯃꯥꯗꯤ ꯑꯗꯨꯝ ꯀꯝꯄꯅꯤ ꯃꯆꯥꯗ ꯌꯥꯎꯔꯒ ꯑꯗꯨꯝ ꯑꯔꯥꯏ ꯑꯔꯥꯏꯕ ꯊꯕꯛ ꯁꯨꯔꯤꯅꯦ ꯁꯤꯅꯦ ꯍꯥꯏꯕ ꯂꯩ ꯦꯗ ꯃꯤꯅ ꯀꯥꯎ ꯀꯥꯎꯕ ꯑꯃꯨ ꯃꯐꯝꯗ ꯆꯠꯂꯒ ꯁꯨꯦꯔꯕꯀꯣ
ꯎꯝ ꯍꯣꯏꯅꯦ ꯁꯨꯗ ꯁꯨꯗꯔꯥꯗꯤ ꯆꯥꯗ꯭ꯔꯦꯅ
ꯑꯗꯨꯅꯦ ꯁꯨꯕ ꯇꯣꯛꯑꯗꯤ ꯆꯥꯗ꯭ꯔꯦꯣꯏ ꯁꯤꯗꯤ ꯌꯥꯝꯅꯣꯏꯅ
ꯑꯧ ꯉꯥꯏꯍꯥꯛ ꯀꯣ ꯉꯥꯏꯍꯥꯛ ꯄꯥꯏꯀꯣ ꯅꯣꯡꯇ ꯑꯩ ꯏꯃꯨꯡ ꯆꯪꯈꯤꯒꯦ ꯍꯜꯂꯣ ꯇꯔꯥ ꯑꯣ ꯅꯣꯡ ꯇꯥꯔꯛꯏꯅꯤꯅꯦ ꯐꯔꯛ ꯇꯥꯗꯣꯏꯅꯦ
ꯑꯣ ꯍꯣꯏ ꯑꯗꯨꯗꯤ ꯅꯣꯡ ꯇꯥꯗꯦ
ꯎꯝ
ꯅꯣꯡ ꯇꯥꯗꯤ ꯑꯩꯈꯣꯏ
ꯅꯣꯡ ꯇꯥꯔꯛꯇꯅ ꯍꯧꯖꯤꯛ
ꯀꯩ ꯏꯟꯁꯥꯡ ꯆꯥꯕ꯭ꯔꯣ ꯉꯁꯤꯗꯤ
ꯊꯦꯡꯍꯦ ꯀꯩꯅꯣ ꯂꯥꯏꯅꯥ ꯊꯣꯛꯑꯒ
ꯕꯣꯛ ꯍꯧꯒꯠꯄ ꯊꯦꯡꯗꯦꯅ ꯕꯤꯒ꯭ꯌꯥꯟ ꯑꯣꯏ
ꯑꯁ ꯌꯥꯗꯦꯍꯦ ꯍꯧꯖꯤꯛꯐꯥꯎ ꯍꯧꯖꯤꯛꯐꯥꯎ ꯆꯥꯗ꯭ꯔꯤ ꯍꯥꯏꯔꯗꯤ ꯍꯧꯖꯤꯛ ꯏꯐꯥꯎ ꯆꯥꯛ ꯆꯥꯗ꯭ꯔꯗꯤ ꯅꯥꯁꯥ ꯌꯥꯔꯥꯔꯣꯏ
ꯊꯔꯇꯤ ꯐꫭꯔ ꯃꯩꯅꯥꯁꯤꯡꯑꯦ ꯒꯤꯔꯅꯤ ꯍꯜꯂꯣ
ꯥꯆꯥꯛ ꯆꯥꯛ ꯆꯥꯗ꯭ꯔꯗꯤ ꯆꯥꯛꯈꯥꯎ ꯌꯥꯔꯔꯣꯏꯅꯦ
ꯑꯣ ꯑꯗꯨꯒꯤ ꯆꯥꯒꯦ ꯇꯧꯔꯒ ꯏꯃꯥꯈꯣꯏꯅ ꯍꯧꯖꯤꯛ ꯆꯥꯔꯅꯨ ꯍꯣꯔꯦ ꯅꯨꯡꯗꯥꯡ ꯉꯟꯇꯥ ꯆꯥꯔꯁꯨ ꯌꯥꯏ ꯑꯩ ꯆꯥꯔꯅꯤ
ꯑꯗꯨꯗꯤ ꯈꯥꯡꯕ ꯇꯥꯔꯦ
ꯎꯝ ꯅꫭꯏꯗꯤ ꯀꯔꯤ ꯏꯟꯖꯥꯡ ꯆꯥꯔꯦ ꯍꯥꯏꯕ
ꯑꯩꯈꯣꯏꯗꯤ ꯍꯋꯥꯏ ꯆꯥꯏ ꯏꯟꯁꯥꯡ ꯑꯍꯥꯎꯕ ꯆꯥꯅꯕ ꯂꯩꯇꯦ
ꯑꯩꯈꯣꯏꯅ ꯗꯥꯜꯒ ꯍꯋꯥꯏ
ꯍꯥꯎꯕꯅꯦ ꯍꯥꯎꯕꯅꯦ
ꯑꯣ ꯎꯁꫭꯏꯁꯨ ꯌꯥꯎꯋꯦ ꯍꯥꯎꯗꯤꯃꯥꯏ ꯏꯁꯄꯨꯟꯇꯤꯗꯤꯖꯦ
ꯅꯣꯏꯗꯤ ꯇꯝꯄꯥꯛ ꯂꯧ ꯎꯗ꯭ꯔꯣ
ꯇꯝꯄꯥꯛ
ꯂꯧ ꯎꯗ꯭ꯔꯕ
ꯎꯑꯦꯅꯦ
ꯂꯣꯏꯔꯕꯣ
ꯑꯥ ꯂꯣꯏꯗ꯭ꯔꯤ ꯁꯦꯡꯗꯣꯛꯄ ꯂꯣꯏꯕꯒꯤ
ꯂꯤꯡꯕ꯭ꯔꯥ ꯅꯠꯇ꯭ꯔꯒ ꯍꯨꯟꯕ꯭ꯔꯣ
ꯎꯝ ꯍꯨꯟꯕꯅꯦ
ꯍꯨꯟꯕꯅꯦꯕ
ꯎꯝ ꯎꯝ
ꯍꯨꯟꯕꯅ ꯐꯧ ꯊꯥꯕ ꯊꯥꯕ ꯃꯥꯜꯂꯦ
ꯍꯜꯂꯣ ꯂꯧ ꯍꯥ
ꯌꯥꯔꯔꯣꯏꯗ ꯅꯪꯗꯤ
ꯀꯔꯤꯒꯤ
ꯑꯗꯨꯝ ꯉꯥꯡꯉꯒ ꯂꯩꯌꯦ
ꯅꯈꯣꯏ ꯑꯥ ꯃꯤ ꯌꯥꯝꯕ ꯀꯣ ꯃꯤ ꯌꯥꯝꯃꯟꯕꯒꯤ ꯍꯣꯔꯦꯟ ꯈꯪꯗꯦ ꯏꯃꯥꯅ ꯊꫭꯡꯗꯣꯏꯅꯦ
ꯅꯣꯏꯗꯤ ꯍꯥꯏꯅꯦ ꯆꯥꯛ ꯏꯟꯁꯥꯡ ꯊꫭꯡꯕꯤꯌꯦ ꯆꯥꯕ ꯈꯛꯇꯤ ꯆꯥꯕ
ꯎꯝ ꯅꯤꯡꯊꯧꯅꯦ ꯀꯩꯅꯣ
ꯅꯣꯏꯒꯤ ꯄꯨꯟꯁꯤ ꯃꯉꯥꯏꯅꯦ ꯅꯨꯡꯉꯥꯏꯕꯁꯦ
ꯅꯤꯡꯊꯧꯅꯦ ꯀꯩꯅꯣ
ꯌꯥꯔꯦꯍꯦ
ꯑꫭ ꯅꯤꯡꯊꯧ ꯁꯥꯏꯅꯦ ꯌꯨꯝꯗꯗꯤ
ꯅꯪ ꯑꯄꯣꯝꯃꯤ ꯅꯥꯕ ꯃꯤ ꯀꯌꯥꯅꯣ ꯅꯪꯒꯤꯄꯣꯝꯃꯤ ꯅꯥꯕ ꯃꯤ ꯀꯌꯥꯅꯣ
ꯃꯔꯤ
ꯑꯣ ꯅꯨꯄꯤꯀꯌꯥ ꯅꯨꯄꯤꯀꯌꯥ ꯅꯨꯄꯥꯀꯌꯥ
ꯑꯅꯤ ꯑꯅꯤ
ꯐꯩꯅꯦ ꯌꯥꯝ ꯆꯞ ꯆꯥꯔꯦꯅꯦ ꯑꯁ
ꯆꯥꯔꯤꯅꯦ ꯍꯧꯖꯤꯛ
ꯅꯣꯏꯅ ꯌꯨꯝ ꯄꯥꯟꯅꯔꯕꯣ ꯌꯨꯝ
ꯍꯣꯏ ꯃꯣꯏ ꯄꯥꯟꯅꯈ꯭ꯔꯦ
ꯐꯩꯌꯦ ꯐꯩꯌꯦ
ꯎꯝ ꯎꯝ
ꯑꯗꯨ ꯅꯪꯗꯤ
ꯑꯥꯎ
ꯅꯪꯁꯨ ꯅꯪꯁꯨ ꯄꯥꯜꯂꯕꯣ
ꯄꯥꯟꯒꯦ ꯇꯧꯔꯦ
ꯄꯥꯟꯒꯦ ꯇꯧꯔꯦ ꯍꯥꯏ ꯅꯆꯥꯁꯨ ꯄꯣꯛꯀꯗꯧꯔꯦ ꯍꯥꯏ
ꯀꯣꯔꯤꯅꯣ
ꯒ꯭ꯌꯥꯟ ꯇꯥꯗ꯭ꯔꯦꯗ
ꯆꯥ ꯍꯥꯏꯕꯗꯣ ꯏꯌꯥꯝꯕꯒꯤ ꯏꯆꯥꯗꯣ ꯏꯆꯥ ꯅꯠꯇ꯭ꯔꯕ꯭ꯔꯣ
ꯃꯥꯅꯤꯅꯦ ꯑꯗꯨꯗꯤ
ꯎꯝ ꯑꯗꯨꯅꯤꯅꯦ ꯍꯥꯏ ꯑꯗꯨꯅꯤ ꯍꯥꯏꯗꯣ
ꯑꯗꯨ ꯅꯁꯥ ꯅꯁꯥꯒꯤ ꯍꯥꯏꯕꯅꯤ ꯑꯩꯅ
ꯉꯅ ꯏꯁꯥꯒꯤ ꯍꯥꯏꯗꯦ ꯉꯁꯥꯏꯗꯤ
ꯑꯗꯨ ꯑꯣꯏꯔꯁꯨ ꯒ꯭ꯌꯥꯟ ꯇꯥꯕ ꯌꯥꯕꯅꯤ
ꯑꯣ